ꯍꯂꯣ
ꯎꯝ
ꯀꯔꯤ ꯇꯧꯕ꯭ꯔꯥ
ꯆꯥꯛ ꯆꯥꯕ ꯂꯣꯏꯔꯒ ꯂꯩꯍꯌꯦ ꯑꯩ ꯇꯧꯔꯛꯀꯦ ꯍꯥꯏꯔꯒ ꯑꯁ ꯅꯪꯒꯤ ꯀꯩꯗꯧꯔꯦ
ꯑꯩꯒꯤ ꯇꯥꯛꯁꯁꯨ ꯂꯣꯏꯗ꯭ꯔꯤꯕ ꯑꯃꯨꯛ ꯇ꯭ꯔꯥꯏ ꯇꯧꯔ ꯌꯥꯗꯦ ꯑꯃꯨꯛ ꯇꯧꯕꯅꯦ ꯁꯤꯒꯨꯝꯕ ꯁꯤꯒꯨꯝꯕ ꯋꯥꯔꯤ ꯇꯧꯒꯅꯨ ꯍꯥꯏꯕꯅꯤ
ꯎꯝ
ꯆꯥꯛ ꯆꯥꯔꯕ꯭ꯔꯣ
ꯆꯥꯛ ꯍꯧꯖꯤꯛꯅ ꯆꯥꯔꯦ
ꯀꯔꯤ ꯏꯟꯁꯥꯡ ꯆꯥꯔꯦ
ꯍꯪꯒꯥꯝ ꯆꯥꯏꯌꯦ ꯅꯪꯗꯤ
ꯑꯗꯨ ꯉꯁꯤ ꯁꯟ ꯁꯟ ꯁꯟ ꯆꯥꯏ ꯅꯪꯗꯤ
ꯁꯥꯟ ꯍꯋꯥꯅꯥ ꯑꯩꯗꯤ ꯍꯪꯒꯥꯝ ꯆꯥꯏ
ꯀꯅꯥ ꯀꯅꯥ ꯂꯩꯕꯅꯣ ꯍꯧꯖꯤꯛꯅ
ꯏꯅꯥꯎ ꯅꯨꯄꯥ ꯂꯩꯌꯦ
ꯁꯤꯂꯣꯡꯗꯒꯤ ꯂꯥꯛꯄꯗꯨꯔ
ꯍꯣꯏ
ꯃꯁꯨꯇꯤ ꯂꯩꯕꯒꯤꯔꯥ
ꯃ ꯍꯣꯏ ꯂꯣꯏꯔꯦ ꯀꯣꯂꯦꯖ ꯂꯣꯏꯔꯦ ꯗꯨꯒꯤ
ꯁꯤꯗ ꯂꯩꯔꯤꯅꯦ ꯑꯃꯨꯛ
ꯅꯨꯕꯥꯏꯅꯤ ꯑꯗꯨꯝ ꯂꯩꯃꯤꯟꯒꯅꯤꯅꯣ
ꯍꯣꯏ ꯍꯟꯂꯛꯑꯦ
ꯍꯧꯖꯤꯛꯀꯥꯟ ꯀꯔꯤ ꯀꯔꯤ ꯊꯕꯛ ꯇꯧꯕ꯭ꯔꯣ
ꯏꯁ ꯑꯗꯨꯝ ꯀꯣꯂꯦꯖ ꯆꯠꯂꯦꯅ ꯑꯦꯛꯖꯥꯝ ꯇꯧꯔꯅꯤ ꯀꯨꯏꯔꯥꯔꯣꯏ ꯍꯣꯏꯁꯦ ꯖꯨꯂꯥꯏꯗ ꯗꯦꯗ ꯇꯨꯗ ꯇꯧꯔꯅꯤ
ꯂꯥꯏꯔꯤꯛ ꯌꯥꯝ ꯄꯥꯕ ꯃꯥꯜꯂꯤꯉꯣ
ꯑꯗꯨ ꯄꯥꯇ꯭ꯔꯦ ꯂꯩꯔꯤꯛ ꯄꯥꯗ꯭ꯔꯦ
ꯊꯥꯖꯗꯦꯗ
ꯄꯥꯇ꯭ꯔꯦ
ꯃꯤ ꯃꯆꯥꯗꯤ ꯑꯩꯒꯤ ꯕꯦꯛꯒ꯭ꯔꯥꯎꯟ ꯃꯈꯣꯟ ꯇꯥꯕ꯭ꯔꯥ
ꯇꯥꯗꯦꯗ
ꯀ꯭ꯔꯤꯁꯨ ꯇꯥꯗꯦꯀꯣ ꯅꯪꯒꯤꯗꯤ ꯇꯥꯏ
ꯑꯣ ꯁꯦꯝꯨꯝ ꯀꯟꯅ ꯇꯥꯕ꯭ꯔꯣ
ꯍꯣꯏ ꯀꯩꯅꯣ ꯇꯧꯋꯦ ꯑꯗꯨ ꯈꯔ ꯑꯣꯞ ꯇꯧꯅ
ꯎꯝ ꯑꯁ ꯑꯩ ꯈꯔꯅꯦ ꯌꯥꯝ ꯀꯟꯅ ꯇꯥꯕ꯭ꯔꯣ
ꯍꯣꯏ
ꯎꯝ ꯍꯧꯖꯤꯗꯤꯦ
ꯔꯦꯗꯤꯐꯥꯏ
ꯅꯪ ꯅꯦꯛꯁ ꯋꯤꯛꯇꯒꯤ ꯂꯥꯛꯀꯦ ꯍꯥꯏꯕ꯭ꯔꯣ
ꯍꯣꯏ ꯃ ꯁꯒꯂꯥꯁ
ꯑ ꯀ꯭ꯔꯤ ꯀ꯭ꯔꯤ ꯇꯧꯔꯒ ꯂꯩꯔꯦ ꯍꯟꯗꯛꯇꯤ
ꯑꯁ ꯑꯗꯨꯝ ꯇꯨꯝꯂꯒ ꯆꯥꯕꯗꯨ ꯈꯛꯇꯅꯤꯗ ꯑꯩꯈꯣꯏꯗꯤ
ꯉꯔ ꯋꯥꯃꯅꯤꯅꯗ
ꯍꯥꯥ
ꯌꯨꯝꯗ ꯂꯩꯕꯅꯤꯅ ꯅꯨꯡꯉꯥꯏꯔꯝꯒꯅꯦꯕ
ꯌꯥꯝ ꯅꯨꯡꯉꯥꯏꯌꯦ ꯃꯤꯍꯨꯜ ꯑꯗꯨꯗ ꯀꯗꯥ ꯀꯗꯥ ꯆꯄꯔꯅ ꯍꯣꯏ ꯁ꯭ꯀꯥ
ꯀ ꯆꯠꯇꯗꯗ
ꯁꯅꯥꯕ ꯆꯥꯞꯄ꯭ꯔꯥ
ꯃꯔ ꯆ
ꯎꯝ
ꯍꯖꯤ
ꯅꯨꯡꯉꯥꯏꯕ꯭ꯔꯣ ꯂꯩꯔꯥꯡꯁꯅꯥꯁꯦꯅ ꯑꯗꯨꯝ ꯆꯠꯃꯦ ꯑꯗꯨ ꯁꯅꯥꯁꯤꯡꯅ ꯆꯠꯄꯅꯦ ꯑꯗꯨ ꯂꯥꯏ ꯂꯥꯛꯇꯕꯒꯤꯀꯣ
ꯎꯝ
ꯑꯗꯨꯝ ꯍꯅꯂ ꯁꯣꯜꯁꯨ ꯅꯠꯇ꯭ꯔꯥ ꯂꯩꯇꯦ ꯂ
ꯉ ꯆꯨꯕꯔꯣ ꯃꯥꯏ ꯂꯥꯛꯇ ꯀ
ꯍꯣꯏ ꯅꯣꯡ ꯀꯟꯅ ꯆꯨꯦ ꯑꯗꯨꯒꯤ ꯁꯤꯕ ꯅꯨꯡꯉꯥꯏꯇꯦ
ꯎꯝ
ꯌꯨꯝ ꯈꯛꯇ ꯑꯗꯨꯝ ꯂꯩꯕ꯭ꯔꯥꯅꯣ
ꯍꯣꯏ ꯌꯨꯝꯗ ꯑꯗꯨꯝ ꯂꯩꯦ ꯀꯣꯂꯦꯖ ꯑꯗꯨꯝ ꯆꯠꯂꯦ ꯑꯗꯨꯝ ꯌꯨꯝꯗ ꯑꯗꯨꯝ ꯂꯩꯦ ꯑꯗꯨꯅꯦ
ꯔꯔꯤꯒꯨꯂꯔ ꯆꯞ ꯃꯜꯗꯦꯈꯂꯦ
ꯑꯥ
ꯔꯤꯒꯨꯂꯔ ꯆꯠꯄ ꯃꯥꯜꯂꯦꯅꯦ ꯑꯩꯈꯣꯏ
ꯎꯝ ꯆꯁ ꯎ ꯂꯥꯎꯗ ꯏꯁꯄꯤꯀꯔ ꯊꯝꯝꯕꯩ ꯍꯥꯂꯦꯀꯣ
ꯍꯣꯏ ꯊꯝꯕ ꯌꯥꯗꯦ ꯁꯤ ꯈꯛꯇꯅꯤ
ꯎꯝ ꯎꯝ ꯑ ꯉꯁꯤꯅꯤꯅꯥꯎ ꯆꯕ꯭ꯔꯣ
ꯍꯣꯏ ꯅꯣꯡ ꯀꯥꯟꯟꯅ ꯆꯨꯋꯦ
ꯁꯤꯗꯗꯤ ꯏꯁꯇꯨꯗꯦ
ꯑꯁꯤꯗꯤ ꯅꯣꯡꯆꯨ ꯃꯥꯒꯤ ꯂꯩꯕ ꯅꯨꯡꯉꯥꯏꯇꯦꯗ ꯑꯩ ꯂꯥꯛꯄ ꯅꯨꯃꯩꯗꯒꯤ ꯑꯩ ꯂꯥꯛꯄ ꯅꯃꯩꯗꯒꯤ ꯍꯧꯔꯒꯀꯣ
ꯎꯝ
ꯅꯣꯡꯖꯨ ꯍꯧꯖꯤꯛ ꯐꯥꯎꯗꯤꯝ ꯆꯨꯦ ꯃꯥꯏꯗꯤ ꯍꯣꯏ ꯉꯁꯤ ꯁꯤꯗꯤ ꯂꯥꯛꯑꯦ ꯉꯔꯥꯡꯗꯤ ꯂꯥꯛꯇꯦ
ꯑ
ꯁ꯭ꯋꯥꯏꯗꯗꯤ ꯅꯈꯣꯏ ꯂꯩꯕ ꯃꯐꯝꯗꯨꯗꯤ
ꯍꯣꯏ ꯑꯗꯨꯗꯤ ꯑꯗꯨꯝꯝꯕ ꯑꯣꯏꯅ ꯍꯥꯏ ꯃꯥꯦ ꯑ ꯕ ꯌꯦꯡꯉꯔꯣ
ꯍꯥꯥ
ꯃꯣꯔꯣ
ꯍꯏꯖꯡꯅꯤ
ꯎ
ꯃꯤ ꯑꯃ ꯂꯥꯛꯑꯒ ꯑꯗꯨꯝ ꯌꯦꯡꯉꯒ ꯂꯥꯛꯑ ꯑꯩ ꯕꯦꯛꯒ꯭ꯔꯥꯎꯟ ꯍꯣꯏ ꯀꯔꯤꯁꯨ ꯇꯥꯗꯦꯀꯣ
ꯍ ꯇꯗꯦꯗ
ꯑ
ꯇꯤꯚꯤꯗ ꯌꯦꯡꯕꯒꯤ ꯅꯨꯡꯉꯥꯏꯔꯔꯕꯅꯦꯅ ꯍꯣꯠꯅꯩꯦ
ꯍꯣꯏ ꯑꯗꯨꯝ ꯅꯨꯡꯉꯥꯏ
ꯇꯤꯚ ꯐ ꯂꯩꯥꯏ ꯅꯠꯇ꯭ꯔꯦ ꯍꯣꯏ ꯑꯗꯨꯗꯤ ꯐꯣꯟꯗ ꯑꯗꯨꯝ ꯌꯦꯡꯉꯅ
ꯠ ꯅꯈꯣꯏ ꯄꯨꯠꯟꯅ ꯌꯦꯡꯂꯨꯔꯣ
ꯑꯁ ꯃꯊꯪ ꯃꯊꯪ
ꯣꯟ
ꯄꯨꯟꯅ ꯌꯦꯡꯅꯩ
ꯎꯝ
ꯅꯍꯥꯟ ꯑꯩꯈꯣꯏ ꯆꯥꯛ ꯆꯥꯃꯤꯟꯅꯔꯒ ꯄꯨꯣꯏꯟꯒꯦꯏꯑꯕ ꯅꯠꯇ꯭ꯔꯣ
ꯃꯥꯔ ꯀꯨ ꯃꯥꯥꯡꯅꯤꯇꯝ ꯐꯂꯦ ꯍꯣ ꯑꯦꯕꯤꯕꯤ ꯇꯗꯅ
ꯁꯅꯥꯕꯗꯤ
ꯁꯥꯟꯅꯕꯗꯤꯁꯨ ꯃꯔꯛ ꯃꯔꯥꯡ ꯑꯗꯨ ꯈꯦꯅꯕ ꯆꯠꯂꯦ ꯑꯗ
ꯅꯨꯡꯉꯥꯏꯔꯝꯃꯅꯤꯅ ꯅꯈꯣꯏꯗ ꯆꯤꯜꯄ ꯊꯣꯏꯕꯗꯨ ꯁꯨꯝ ꯅꯨꯡꯉꯥꯏꯅ ꯂꯩꯕ꯭ꯔꯣ
ꯍꯣꯏ ꯃꯥꯁ ꯑꯗꯨꯝ ꯂꯩꯌꯦ
ꯃꯐꯨꯁ ꯅꯥꯕ ꯆꯠꯄ꯭ꯔꯥ
ꯑꯥꯎ ꯃꯥ ꯁꯣ ꯑꯗꯨꯝꯃ ꯃꯥ ꯑꯗꯨꯝ ꯆ ꯆꯂꯦ ꯎꯝ
ꯃꯥꯁꯨ ꯅꯥꯕ ꯑꯗꯨꯝ ꯆꯠꯄ꯭ꯔꯥ
ꯍꯣꯏꯠ ꯆꯠꯄꯅꯦ ꯆꯠꯄꯅꯤ ꯅꯪꯁꯨꯣ ꯂꯥꯛꯈ꯭ꯔꯅꯥ
ꯍꯥꯥ
ꯂꯈꯣꯔ ꯂꯅꯅꯝꯆꯥ
ꯍꯣꯏ ꯂꯥꯛꯀꯅꯤ ꯅꯦꯛꯁ ꯋꯤꯛꯇ ꯂꯥꯛꯀꯅꯤ꯫ ꯍꯧꯖꯤꯛꯀꯥꯟꯗꯤ ꯈꯔ ꯚꯀꯦꯁꯅꯁꯨ ꯃꯇꯝ ꯈꯔꯗꯤ ꯂꯑꯣ꯫ ꯑꯗꯨ ꯍꯦꯛ ꯅꯦꯛꯁ ꯋꯤꯛꯗ ꯂꯥꯛꯄ ꯇꯥꯔꯦ꯫
ꯅꯦ ꯀꯣꯂꯦꯖꯗꯤ ꯍꯧꯗ꯭ꯔꯤꯕꯣ꯫
ꯍꯣꯏ ꯍꯧꯗꯔꯤ꯫
ꯎꯝ ꯍꯥꯏꯅ꯫
ꯑꯗꯨ ꯅꯪ ꯋꯥꯈꯜꯗꯗꯤ꯫ ꯀꯅꯥꯇꯤꯝꯅ ꯋꯥꯛ ꯀꯥꯞ ꯆꯝꯄꯌꯣ ꯂꯧꯎꯅꯤ꯫
ꯑꯔꯖꯦꯟꯇꯅꯥ ꯑꯗꯨꯝ ꯂꯧꯅꯤꯅ꯫
ꯁꯤ ꯀꯅꯥꯅ ꯅꯪꯉꯣꯟꯗ ꯍꯩꯕ꯭ꯔꯣ ꯑꯔꯖꯦꯟꯇꯤꯟꯇ ꯂꯧꯅꯤꯅ꯫
ꯑꯔꯖꯦꯟꯇꯤꯅ ꯂꯧꯒꯅꯤꯅ ꯑꯗꯨꯝ ꯈꯪꯉꯤꯅ꯫
ꯑꯁ ꯃꯥ ꯃꯣꯏꯒꯤ ꯄ꯭ꯂꯦ ꯅꯪ ꯌꯦꯡꯕ꯭ꯔꯥ꯫
ꯑꯗꯨꯝ ꯌꯦꯉꯅꯥ꯫
ꯑꯗꯨ ꯐ꯭ꯔꯥꯟ ꯐ꯭ꯔꯥꯟꯁꯀꯤꯁꯨ ꯌꯦꯡꯕ꯭ꯔꯥ ꯅꯪ꯫
ꯐ꯭ꯔꯥꯟꯁꯒꯤꯁꯨ ꯌꯦꯡꯏ ꯍꯣꯏ꯫
ꯑꯗꯨ ꯐ꯭ꯔꯥꯟꯒꯤ ꯄ꯭ꯂꯦ ꯀꯃꯥꯏꯅ ꯇꯧꯋꯦ꯫
ꯐ꯭ꯔꯥꯟꯁꯨ ꯐꯖꯩꯅ ꯃꯣꯏꯗꯤ ꯄ꯭ꯂꯦꯌꯔꯁꯨ ꯐꯖꯅ꯫
ꯑꯗꯨꯅꯦꯕ ꯐ꯭ꯔꯥꯟꯁꯅ ꯂꯧꯎꯅꯦꯕ ꯍꯟꯗꯛꯗꯤ꯫
ꯐ꯭ꯔꯥꯟꯁ ꯂꯧꯔꯣꯏꯗ ꯫
ꯑꯩꯒꯤ ꯕ꯭ꯔꯦꯒꯔꯣꯟ ꯃꯈꯣꯟ ꯇꯥꯕ꯭ꯔꯥ꯫
ꯇꯥꯗꯦ꯫
ꯀꯔꯤꯁꯨ ꯇꯥꯗꯦ꯫
ꯍꯣꯏ꯫
ꯎꯝ꯫
ꯑꯣ ꯇꯥꯗꯦꯗ ꯒꯥꯔꯤꯗꯤ ꯑꯗꯨꯝ ꯆꯠꯂꯕ꯭ꯔꯣ ꯍꯟꯗꯛꯇꯤ꯫
ꯍꯣꯏ ꯆꯠꯂꯦ ꯑꯇꯣꯞꯄ ꯀꯔꯤ ꯍꯥꯏꯁꯤꯔꯥ꯫ ꯑꯇꯣꯞꯄ ꯀꯟꯇ꯭ꯔꯤꯒꯤꯗꯤ ꯀꯔꯤ ꯀꯔꯤ ꯅꯪ ꯊꯖꯕ ꯂꯩꯕ꯭ꯔꯥ꯫
ꯑꯔꯖꯦꯟꯇꯤꯅꯥꯅꯤꯅ ꯑꯩꯗꯤ꯫ ꯁꯄꯦꯟꯒ꯫ ꯑꯇꯣꯞꯄꯗꯤ ꯐ꯭ꯔꯥꯟꯁꯨ ꯀꯂꯦ ꯑꯗꯨ ꯑꯣꯏꯔꯁꯨ꯫ ꯐ꯭ꯔꯥꯟꯁꯨ ꯌꯥꯏ ꯑꯗꯨ ꯑꯣꯏꯔꯁꯨ꯫
ꯍꯥ꯫
ꯄꯣꯔꯇꯨꯒꯜꯁꯨ ꯌꯥꯗꯤ ꯌꯥꯌꯦ꯫
ꯁꯤꯔ ꯀꯥꯃꯥꯏꯅ ꯄꯣꯔꯇꯨꯒꯜꯗ ꯊꯖꯕ꯭ꯔꯥ꯫
ꯑꯗꯨ ꯑꯦꯔꯒꯤꯝ ꯐꯥꯏꯅ
ꯑꯁ ꯑꯣꯏꯗꯦꯗ꯫
ꯇꯌꯥꯔꯗꯤ ꯃꯣꯏꯅꯥ꯫
ꯕ꯭ꯔꯖꯤꯜ ꯕ꯭ꯔꯥꯖꯤꯜꯒꯤ ꯄ꯭ꯂꯦꯗꯤ ꯅꯪꯉꯣꯟꯗꯗꯤ ꯀꯔꯤ ꯈꯥꯜꯂꯦ꯫
ꯕ꯭ꯔꯖꯤꯜꯗꯤ ꯌꯥꯔꯣꯏꯗ꯫
ꯃꯣꯏ ꯄ꯭ꯂꯦꯌꯔ ꯊꯥꯕꯗꯣ ꯌꯥꯗꯤꯀꯣ꯫
ꯑꯣ꯫ ꯌꯦꯁ ꯌꯥꯗꯦ꯫
ꯃꯣꯏ ꯀꯣꯁꯀꯤ ꯐꯣꯁ ꯃꯥꯜꯂꯦ ꯃꯣꯏꯒꯤꯗꯣ꯫
ꯄ꯭ꯂꯦꯌꯔꯁꯨ ꯌꯥꯝ ꯐꯕꯁꯨ ꯅꯥꯠ ꯑꯨꯞꯇꯦꯅꯥ ꯕ꯭ꯔꯖꯤꯜꯗꯤ ꯍꯟꯗꯛꯗꯤ ꯄ꯭ꯂꯦꯌꯔ꯫
ꯑꯗꯨ ꯑꯣꯏꯔꯁꯨ ꯃꯣꯏ ꯗꯤꯐꯤꯠ ꯇꯧꯕꯗꯤ ꯄ꯭ꯂꯦꯌꯥꯔ ꯇꯤꯝ ꯌꯥꯝ ꯂꯩꯔꯤꯅ꯫
ꯎꯝ ꯍꯟꯗꯛꯇꯤ ꯄꯣꯔꯇꯨꯒꯥꯜ ꯂꯧꯗ꯭ꯔꯗꯤ ꯌꯥꯔꯦ ꯑꯥꯔꯖꯦꯟꯇꯤꯅꯥ ꯂꯧꯗ꯭ꯔꯁꯨ꯫
ꯐ꯭ꯔꯥꯟꯁ ꯂꯧꯅꯤꯗ ꯕꯦꯠ ꯇꯧꯕꯁꯨ ꯉꯝꯃꯦ ꯑꯗꯨꯗꯤ ꯑꯥꯔꯖꯦꯟꯇꯤꯅꯥꯗꯤ ꯁꯨꯛ ꯂꯥꯁ ꯏꯌꯔꯁꯨ ꯗꯥꯎ ꯂꯩꯕꯒꯤ
ꯀꯔꯤ ꯆꯗꯥꯎꯅꯣꯅꯦ ꯌꯥꯝ ꯍꯩꯕꯗꯨ
ꯍꯟꯗꯛꯗꯤ ꯌꯥꯝ ꯐꯖꯕꯁꯨ ꯅꯠꯇꯦ꯫
ꯌꯥꯝ ꯐꯖꯩꯅ ꯃꯦꯁꯤ ꯁꯥꯟꯅꯕ ꯈꯨꯗꯤꯡꯗꯤ ꯑꯗꯨꯝ ꯂꯧꯔꯅꯤꯅ꯫
ꯑꯩꯗꯤ ꯐꯖꯗꯦ ꯃꯣꯏꯗꯗꯤ
ꯑꯥ
ꯃꯦꯁꯤ ꯈꯛꯇ ꯁꯅꯥꯕ ꯉꯝꯗꯦ꯫
ꯍꯥꯥ
ꯑꯗꯨ ꯑꯣꯏꯔꯁꯨ ꯃꯥꯅ ꯒꯣꯜ ꯑꯗꯨꯝ ꯆꯟꯂꯗꯤ ꯌꯥꯔꯦ꯫
ꯃꯣꯏꯒꯤ ꯑꯣꯄꯣꯅꯦꯟ ꯁꯣꯠ ꯃꯟꯕꯒꯤ ꯇꯧꯕꯅꯤ꯫
ꯍꯥꯥ
ꯑꯜꯖꯔꯤꯌꯥꯁꯨ ꯑꯗꯨꯝ ꯀꯜꯂꯦꯅ ꯑꯜꯖꯔꯤꯌꯥ ꯁꯨ ꯑꯗꯨꯝ ꯀꯜꯂꯦ꯫ ꯑꯁꯇ꯭ꯔꯤꯌꯥꯁꯨ ꯑꯗꯨꯝ ꯀꯜꯂꯦ꯫
ꯊꯝꯃꯨꯒꯦꯀꯣ ꯅꯪ ꯅꯈꯣꯟ ꯐꯖꯅ ꯇꯥꯗꯦ꯫
ꯑꯉꯥꯏꯈꯣ ꯉꯥꯏꯈꯣ